ꯆꯥꯛ ꯆꯥꯔ ꯃꯥ
ꯅꯪꯒꯤ ꯅꯥꯔꯣꯟ ꯅꯨꯡꯉꯥꯏꯇꯦ ꯎꯝ ꯍꯜꯂꯣ
ꯇꯥꯕ꯭ꯔꯣ
ꯇꯥꯕ꯭ꯔꯣ ꯍꯜꯂꯣ ꯎꯝ ꯀꯩꯗꯧꯔꯤꯅꯣ ꯅꯪꯗꯤ
ꯎꯝ ꯆꯥꯛ ꯆꯥ ꯇꯣꯛꯑꯒ ꯐꯝꯃ ꯂꯩꯌꯦ
ꯑꯣ
ꯅꯪꯗꯤ
ꯑꯩꯗꯤ ꯆꯥꯗ꯭ꯔꯤꯗ
ꯑꯣ
ꯑꯩꯒꯤ ꯕꯦꯛꯒ꯭ꯔꯥꯎꯟ ꯃꯈꯣꯟꯁꯦ ꯈꯔ ꯅꯨꯡꯉꯥꯏꯔꯝꯕꯤ ꯀꯩꯅꯣ ꯁꯣꯔꯣꯛ ꯃꯅꯥꯛꯇ ꯂꯩꯕꯒꯤꯅꯦ ꯀꯥ ꯂꯩꯕꯅꯦꯅ
ꯑꯣꯝ ꯇꯥꯗꯦꯗ ꯀꯩ ꯃꯊꯦꯜ ꯆꯥꯔꯒꯦ
ꯑꯥ ꯀꯩꯅꯣ ꯑꯥ ꯃꯥꯏꯔꯦꯟ ꯃꯅꯥ
ꯑꯣꯝ ꯍꯥꯎꯕ꯭ꯔꯣ
ꯈꯪꯗꯦꯗ
ꯑ
ꯀꯩ ꯂꯝꯗꯩꯅꯣ ꯅꯪꯗꯤ
ꯍꯜꯂꯣ
ꯍꯜꯂꯣ
ꯑꯩꯒꯤ ꯕꯦꯛꯒ꯭ꯔꯥꯎ ꯃꯈꯣꯟ ꯇꯥꯕ꯭ꯔꯥ
ꯇꯥꯗꯦꯗ
ꯑꯣ ꯇꯥꯔ ꯇꯥꯔꯗ ꯇꯥꯔꯗꯤ ꯄꯥꯈꯠꯄ
ꯑꯣ ꯀꯅꯥ ꯀꯅꯥ ꯂꯩꯅꯣ
ꯏꯊꯟꯗ ꯂꯩꯌꯤꯅꯦ
ꯑꯣ ꯅꯨꯡꯉꯥꯏꯕꯔꯣ
ꯎꯝ ꯅꯨꯡꯉꯥꯏ
ꯅꯪꯅ ꯊꯣꯡꯕ꯭ꯔꯣ ꯉꯁꯤ ꯏꯟꯖꯥꯡ
ꯎꯝ
ꯑꯗꯨꯗꯤ ꯍꯥꯎꯔꯝꯅꯤꯌꯦ
ꯑ‌ꯣ
ꯑꯍꯝ
ꯀꯩ ꯀꯩ ꯂꯝꯗꯒꯤꯅꯣ ꯅꯪꯗꯤ
ꯈꯪꯗꯦꯗ ꯑꯩ ꯑꯩꯈꯣꯏ ꯈꯨꯟꯒꯗꯣ ꯀꯥꯎꯒꯔꯦ
ꯑꯥ
ꯎꯝ ꯅꯪꯗꯤ ꯀꯩ ꯇꯝꯃꯤꯅꯣ ꯁ꯭ꯀꯨꯜ ꯂꯣꯏꯔꯕꯣ
ꯑꯩ ꯂꯣꯏꯔꯦ ꯑꯗꯨ ꯀꯣꯂꯦꯖ ꯀꯣꯆꯤꯡ ꯇꯧꯔꯤ
ꯑꯣ ꯀꯥꯏꯗ ꯑꯩ ꯑꯩꯗꯤ ꯀꯣꯂꯦꯖ ꯀꯥꯗꯔꯦ
ꯀꯣꯂꯦꯖ ꯀꯥꯔꯤꯌꯦ
ꯑꯥꯎ
ꯎꯝ
ꯐꯥꯒꯤ ꯇꯧꯕꯅꯦ ꯑꯩꯔꯣ
ꯑꯥ
ꯀ꯭ꯂꯥꯁ ꯐꯥꯏꯚꯇ ꯉꯥꯏꯔꯤꯗ
ꯀꯗ꯭ꯔ ꯇꯧꯑꯣ
ꯑꯥ ꯀꯥꯏ ꯀꯗ꯭ꯔ ꯅꯠꯇꯤꯌꯦ ꯑꯉꯥꯡ ꯌꯥꯝ ꯑꯣꯏꯔꯤꯌ‌ꯦ
ꯅꯪꯗꯤ ꯑꯁ ꯑꯍꯟ ꯌꯥꯝ ꯑꯣꯏꯔꯦꯅ
ꯍꯥꯥ
ꯑꯍꯟ ꯌꯥꯝ ꯑꯣꯏꯔꯦꯅ ꯅꯪꯗꯤ
ꯎꯝ ꯌꯥꯔ‍ꯦꯗ
ꯎꯝ
ꯑꯣ ꯑꯁ ꯑꯍꯟꯅꯤ ꯑꯗꯨꯗꯤ ꯑꯠ
ꯑꯗꯨ ꯅꯪꯗꯤ ꯀꯂꯥꯁ ꯀꯌꯥ ꯀꯥꯔꯕ
ꯀ꯭ꯂꯥꯁ ꯐꯥꯏꯚ ꯍꯥꯏꯔꯒ
ꯀꯗ꯭ꯔ ꯇꯧꯋ‌ꯣ
ꯅꯦꯛꯁ ꯅꯦꯛꯁ ꯌꯔ ꯁꯤꯛꯁ ꯀꯗ‌ꯣꯏꯅ‌ꯦ
ꯍꯥꯥ
ꯅꯦꯛꯁ ꯏꯌꯥꯔ ꯁꯤꯛꯁ ꯀꯥꯗꯣꯏꯅꯦꯕꯣ ꯀ꯭ꯂꯥꯁ ꯁꯤꯛꯁ
ꯌꯥꯔ ꯇꯨꯋꯦꯞ ꯇꯨꯋꯦꯞ ꯂ‌ꯣꯏꯔꯕ ꯅꯪ ꯅꯪꯁꯨ
ꯑꯦ ꯂꯣꯏꯗ꯭ꯔꯤꯗ ꯑ
ꯑꯣ
ꯅꯪꯅ ꯍꯥꯜꯂꯝꯅꯤꯗ ꯑꯁ
ꯑꯍꯦ ꯑꯗꯨ ꯁꯤꯗ ꯀꯣꯜ ꯇꯧꯁꯦ ꯃꯤꯅꯤꯠ ꯀ꯭ꯌꯥꯒꯨꯝꯕ ꯃꯤꯅꯤꯠ ꯀꯌꯥ ꯃꯨꯛꯀ ꯇꯧꯗꯣꯏꯔ ꯈꯪꯕ꯭ꯔꯥ
ꯑꯥ
ꯈꯪꯌꯥ
ꯑꯥ
ꯑꯩꯒꯤ ꯃꯤꯅꯤꯠ ꯀꯌꯥꯔꯀꯣ
ꯍꯥꯏ ꯍꯥꯏ
ꯑꯈꯣꯏꯅ ꯑꯈꯣꯏꯅ ꯀꯛꯊ ꯑꯥ ꯍꯜꯂꯣ